ꯇꯥꯕꯔꯣ ꯍꯣꯏ
ꯑꯣ ꯑꯣ ꯑꯁ ꯌꯥꯝ ꯐꯥꯏ ꯅꯨꯄꯥ ꯑꯃꯗꯣ ꯀꯣ ꯇꯧꯒꯦꯀꯣ ꯍꯥꯏꯅ ꯑꯩꯅ ꯍꯣꯏ ꯍꯥꯏꯈ꯭ꯔꯒ ꯍꯥꯏꯔꯕ ꯑꯗꯨ ꯃꯥꯕꯨ ꯑꯃꯨꯛꯀ ꯍꯥꯏꯒꯦ ꯉꯥꯏꯌꯨꯀꯣ
ꯑꯦ ꯑꯩꯗꯤ ꯍꯪꯗ꯭ꯔꯦ ꯍꯥꯏꯒꯦ ꯇꯧꯔꯒ ꯑꯗꯨꯝ ꯇꯧꯈ꯭ꯔꯦ
ꯑꯣ ꯑꯣꯏ ꯅꯪ ꯇꯧꯔꯛꯄ ꯌꯥꯝ ꯐꯥꯕꯅꯦ ꯏꯕꯦꯝꯃꯥ
ꯎꯝ
ꯑꯗꯨ ꯄꯨꯡ ꯀꯌꯥꯗ ꯆꯥꯛ ꯊꯣꯡꯒꯦ ꯇꯧꯕ꯭ꯔ ꯅꯪ ꯅꯪꯗꯤ
ꯄꯨꯡ ꯃꯔꯤꯗ ꯑꯥ ꯄꯨꯡ ꯃꯔꯤ ꯕꯗ ꯊꯣꯡꯉꯦ ꯎꯝ
ꯎꯝ
ꯇꯥꯒꯗꯧꯔꯝꯕ꯭ꯔꯥ
ꯑꯩꯈꯣꯏꯁꯨ ꯑꯗꯨꯝ ꯊꯣꯡꯕꯅꯦ ꯄꯨꯡ ꯃꯔꯤꯒꯨꯝꯕꯗꯀꯣ
ꯑꯦ
ꯑꯦ ꯑꯩꯅ ꯈꯨꯟꯗ ꯂꯩꯔꯤꯉꯩꯗ ꯑꯥ ꯃꯊꯛꯇ ꯑꯩ ꯂꯩ ꯂꯩꯔꯤꯉꯩꯗ ꯑꯗꯨ ꯄꯨꯡ ꯃꯔꯤ ꯇꯥꯔꯗꯤ ꯑꯗꯨꯝ ꯆꯥꯛ ꯊꯣꯡꯕꯅꯦ ꯑꯩꯁꯨ
ꯑꯦ ꯑꯦ
ꯑꯁꯤꯗꯗꯤ ꯄꯡ ꯄꯥꯡ ꯄꯥꯡ ꯊꯣꯡꯗꯦ
ꯑꯦ
ꯃꯤ ꯌꯥꯝ ꯂꯩꯕꯅꯤꯅ ꯑꯩꯒꯤ ꯌꯦꯟꯁꯥꯡꯁꯦ ꯍꯥꯎꯇꯕ ꯑꯗꯨꯒꯤ ꯑꯥꯗꯗꯤ ꯑꯗꯨꯝ ꯊꯣꯡꯉꯦ
ꯑꯦ ꯑꯦ
ꯎꯝ ꯅꯪꯗꯤ ꯅꯨꯡꯇꯤ ꯊꯣꯡꯕ ꯑꯣꯏꯔꯝꯒꯅꯤ ꯀꯣ
ꯍꯣꯏ ꯑꯩ
ꯅꯕꯥꯅꯤ ꯉꯥꯛꯇ ꯂꯩꯕꯒꯤ
ꯑꯣ ꯑꯥꯗꯁꯨ ꯑꯗꯨꯝ ꯏꯕꯥꯅꯤ ꯑ ꯇꯣꯉꯥꯟ ꯊꯣꯛꯇ꯭ꯔꯤꯉꯩꯗꯁꯨ ꯑꯗꯨꯝ ꯊꯣꯡꯉꯩ ꯅꯨꯡꯇꯤ ꯑꯌꯨꯛ ꯅꯨꯡꯊꯤꯟ
ꯑꯣ ꯑꯣ ꯑꯗꯨꯅ ꯎꯝ
ꯑꯩꯈꯣꯏꯔꯣꯝꯗꯗꯤ ꯍꯦꯛ ꯂꯥꯛꯈ꯭ꯔꯗꯤ ꯃꯧ ꯂꯥꯛꯈ꯭ꯔꯗꯤ ꯆꯥꯛ ꯏꯟꯁꯥꯡ ꯊꯣꯡꯕ ꯁꯦ ꯁꯦ ꯃꯧꯒꯤ ꯊꯕꯛ ꯑꯣꯏꯅ ꯄꯤꯈ꯭ꯔꯦꯕꯀꯣ ꯃꯣꯏꯅ
ꯍꯣꯏ ꯍꯣꯏ
ꯑꯗꯨꯒꯤ
ꯎꯝ ꯑꯩꯈꯣꯏꯗꯁꯨꯅꯦ ꯑꯗꯨ ꯑꯣꯏꯔꯁꯨ ꯑꯩ ꯑꯩꯗꯤ ꯈꯔ ꯂꯛꯀꯤ ꯑꯣꯏꯕ ꯑꯩ ꯂꯛ ꯇ꯭ꯔꯤꯉꯩꯗ ꯃꯥꯒꯤ ꯑꯩꯒꯤ ꯑ ꯀꯔꯤꯅꯣ ꯑꯩꯒꯤ ꯅꯨꯄꯥꯒꯤ ꯃꯅꯥꯎ ꯑ ꯅꯨꯄꯥꯗꯣ
ꯑꯥ
ꯃꯅꯥꯎ ꯅꯨꯄꯥꯅ ꯍꯦꯟꯅ ꯂꯨꯍꯣꯡꯈ꯭ꯔꯕꯀꯣ ꯃꯉꯣꯟꯗꯒꯤ ꯑꯗꯨ ꯑꯦ ꯍꯦꯛ ꯂꯥꯛꯄ ꯀꯥꯟꯗ ꯃꯥꯗꯤ ꯂꯩꯈ꯭ꯔꯦꯕ ꯃꯥ ꯃꯆꯥꯁꯨ ꯑꯅꯤ ꯂꯩꯔꯒ ꯀꯣ ꯑꯗꯨꯒꯤ ꯃꯥꯅ ꯈꯨꯟꯒꯤꯗꯤ ꯃꯥꯅ ꯂꯣꯏꯅ ꯄꯥꯏꯕꯅꯤꯗ ꯑꯗꯨ ꯑꯩꯁꯨ ꯑꯩ ꯗꯤ ꯑꯗꯨꯝ ꯍꯦꯜꯞ ꯇꯧꯕꯅꯦ ꯔꯦꯁꯄꯣꯟꯁꯤꯕꯤꯂꯤꯇꯤꯗꯤ ꯃꯣꯏꯅ ꯑꯗꯨꯝ ꯂꯧ ꯈ꯭ꯔꯕ ꯑꯗꯨꯒꯤ ꯐꯕꯅꯦ ꯑꯩꯒꯤꯗꯤ ꯑꯩꯅ ꯔꯦꯁꯄꯣꯟꯁꯤꯕꯤꯂꯤꯇꯤ ꯂꯧꯒꯦ ꯍꯥꯏ ꯑꯩꯗꯤ ꯉꯥꯝꯔꯣꯏꯗ ꯑꯗꯨꯒꯨꯝꯕ ꯈꯨꯟ ꯆꯧꯕꯁꯤꯕꯨ ꯀꯣ
ꯑ ꯑꯣ ꯑꯦ ꯑꯍꯥꯟꯕ ꯂꯧꯕ ꯌꯥꯝꯅ ꯋꯕꯅꯦ ꯍꯥꯏꯕꯗꯤ ꯇꯦꯛꯅꯤꯛꯁꯨ ꯑ ꯀꯔꯤꯁꯨ ꯈꯪꯗꯦ ꯑꯗꯨꯒꯤꯀꯣ ꯑꯩꯁ ꯑꯩꯗꯤ ꯑꯗꯨꯒꯨꯝ ꯃꯇꯝꯗꯣ ꯈꯜꯂꯗꯤ ꯑꯩ ꯇꯜꯂꯦ ꯍꯧꯖꯤꯛꯇꯤ ꯍꯦꯕꯦꯟ ꯌꯧꯕꯒ ꯆꯞ ꯃꯅꯥꯔꯦ
ꯑꯣ ꯑꯣ ꯑꯩ ꯈꯪꯉꯦ ꯅꯪꯅ ꯇꯧꯕꯗꯨ ꯑꯩꯁꯨꯅꯦ ꯍꯦꯛ ꯂꯥꯛꯄꯥ ꯀꯥꯟꯗ ꯀꯣ ꯑꯁ ꯑꯩꯗꯤ ꯑꯩ ꯑꯩꯒꯤ ꯁꯤꯁ ꯇꯔ ꯈꯣꯏꯕꯨ ꯎꯔꯒ ꯀꯥꯞꯅꯤꯡꯈ꯭ꯔꯕꯅꯦ ꯑꯩ ꯀꯔꯤꯒꯤ ꯁꯤꯗ ꯂꯨꯍꯣꯡꯕ꯭ꯔꯥꯀꯣ ꯍꯥꯏꯅ ꯂꯩꯅꯤꯡꯉꯥꯏ ꯇꯥꯟꯕꯗꯣ ꯑꯦ ꯑꯩꯈꯣꯏꯒꯤ ꯏꯃꯨꯡꯁꯨ ꯆꯧꯎꯕꯀꯣ ꯑꯁ ꯑꯩꯈꯣꯏꯅ ꯍꯦꯛ ꯂꯨꯍꯣꯡꯕꯗꯀꯣ ꯑꯩꯅ ꯍꯦꯛ ꯂꯨꯍꯣꯡꯒꯔꯒ ꯂꯥꯛꯈ꯭ꯔꯦ ꯃꯥꯒꯤ ꯏꯅꯥꯎꯅꯨꯄꯥꯁꯦ ꯂꯨꯍꯣꯡꯅꯔꯒ ꯃꯥꯒꯤ ꯃꯆꯥꯁꯨ ꯑꯅꯤ ꯂꯩꯈ꯭ꯔꯒ ꯃꯣꯏ ꯐꯦꯃꯤꯂꯤꯁꯦ ꯑꯅꯤ ꯂꯩꯌꯦ ꯑꯗꯨꯒ ꯑꯩ ꯑꯩꯒꯤ ꯃꯥꯗꯔ ꯏꯟꯂꯣꯒ ꯐꯥꯗꯔ ꯏꯟꯂꯣ ꯑꯗꯨꯒ ꯃꯥꯒꯤ ꯏꯆꯦ ꯃꯥꯒꯤ ꯏꯆꯦꯁꯨ ꯂꯩꯌꯦꯕ ꯃꯥꯒꯤ ꯏꯆꯦꯁꯦ ꯑ ꯂꯨꯍꯣꯡꯔꯒ ꯑꯃꯨꯛꯀ ꯍꯜꯂꯛꯄ ꯏꯆꯦꯗꯣ ꯃꯥꯒꯤ ꯃꯆꯥꯁꯨ ꯑꯍꯨꯝ ꯑꯗꯨ ꯂꯩꯌꯦ ꯑꯗꯨꯒ ꯑꯥ ꯈꯨꯟꯗ ꯂꯩꯕ ꯑꯩꯈꯣꯏ ꯑꯥ ꯑꯩꯈꯣꯏꯒꯤ ꯑꯣꯔꯤꯖꯤꯅꯦꯜ ꯈꯨꯟꯗ ꯂꯩ ꯂꯩꯕ ꯃꯥꯒꯤ ꯃꯌꯥꯝꯕ ꯑꯃ ꯑꯗꯨꯒ ꯃꯥꯒꯤ ꯋꯥꯏꯐ ꯑꯗꯨꯒ ꯃꯆꯥ ꯑꯅꯤ ꯌꯥ ꯑꯩꯈꯣꯏ ꯃꯤ ꯀꯌꯥ ꯁꯨꯕ꯭ꯔꯥ ꯃꯤ ꯇ꯭ꯋꯦꯟꯇꯤꯁꯨ ꯁꯨꯔꯝꯒꯅꯦ ꯑꯩꯈꯣꯏ ꯌꯨꯝꯗ ꯂꯩꯕꯗꯣ ꯑꯥꯢ ꯑꯗꯨꯒꯤ ꯑꯩꯗꯣ ꯑꯁ ꯍꯦꯛ ꯍꯧꯒꯠꯈ꯭ꯔꯗꯤ ꯇꯦꯟꯁꯟꯗ ꯂꯥꯛꯀꯅꯤꯀꯣ ꯇꯦꯟꯁꯟꯁꯦ ꯑꯩ ꯆꯧꯃꯟꯕꯒꯤ ꯑꯩꯗꯤ ꯀꯥꯞꯄꯅꯦ ꯅꯣꯡꯃꯗꯤ ꯅꯣꯡꯃ ꯀꯥꯞꯔꯒ ꯑꯦ ꯑꯩꯒꯤ ꯅꯨꯄꯥꯅꯀꯣ ꯀꯔꯤ ꯇꯧꯕ꯭ꯔꯥ ꯍꯥꯏꯕ ꯀꯔꯤꯁꯨ ꯇꯧꯗꯦ ꯇꯧꯗꯦ ꯍꯥꯏꯕ ꯃꯅꯨꯡꯗꯗꯤ
ꯑꯣꯏꯕꯅꯦ ꯑꯩꯁꯨ
ꯄꯤꯗꯣ ꯑ ꯑꯗꯨꯒꯨꯝꯕ ꯃꯇꯝ ꯂꯥꯡꯅꯤꯡꯗ꯭ꯔꯦ ꯍꯧꯖꯤꯛꯇꯤ ꯌꯥꯝ ꯐꯥꯔꯦ ꯑꯩꯁꯨ
ꯑꯍꯣꯏ ꯑꯩꯁꯨ ꯑꯍꯥꯟꯕ ꯂꯥꯛꯄ ꯑꯩꯒꯤ ꯌꯨꯝꯗꯗꯤ ꯢꯅꯝꯃꯥ ꯑꯅꯤ ꯂꯩꯌꯦꯕꯀꯣ
ꯎꯝ
ꯏꯅꯝꯃꯥ ꯑꯅꯤ ꯏꯆꯦ ꯏꯃꯥ ꯂꯩꯌꯦꯕ ꯑꯗꯨꯒꯤ ꯑꯩ ꯄꯥꯛ ꯄꯥꯛ ꯆꯥꯛ ꯏꯟꯁꯥꯡ ꯊꯣꯡꯗꯦ ꯑꯗꯨꯒ ꯑꯁꯤꯗ ꯗꯤ ꯍꯦꯛ ꯗꯥꯏꯔꯦꯛ ꯄꯤꯕꯤꯈ꯭ꯔꯦ ꯑꯗꯨꯒꯤ ꯑꯩꯅ ꯃꯊꯥ ꯁꯥꯕ ꯁꯦ ꯀꯔꯤ ꯏꯟꯁꯥꯡ ꯊꯣꯡꯁꯤꯔꯥ ꯀꯔꯤ ꯏꯟꯁꯥꯡ ꯊꯣꯡꯁꯤꯔꯥ ꯃꯊꯥ ꯁꯥꯕꯒꯤ ꯑꯩꯒꯤ ꯅꯨꯄꯥꯅ ꯀꯔꯤꯅꯣꯅꯦ ꯏꯟꯁꯥꯡ ꯊꯣꯡꯅꯤꯡꯉꯥꯏ ꯅꯪꯅ ꯑꯗꯨꯛ ꯋꯥꯔꯤꯗꯣ ꯍꯥꯏ
ꯏꯟꯁꯥꯡꯅꯦ ꯋꯥ ꯗꯣ ꯍꯦꯛ ꯈꯟꯈ꯭ꯔꯗꯤꯀꯣ ꯑꯁꯤ ꯊꯣꯡꯒꯅꯤ ꯍꯥꯏꯔꯗꯤ ꯑ ꯑꯗꯨꯝ ꯌꯥꯕꯅꯦꯕ ꯑꯩꯈꯣꯏꯗꯣ
ꯑꯩ ꯎꯝ ꯍꯧꯖꯤꯛꯇꯤ ꯍꯩꯔꯛꯈ꯭ꯔꯦ ꯑꯗꯣ ꯑꯗꯨ ꯃꯇꯝꯗ ꯍꯩꯇꯕꯒꯤ ꯑꯩꯒꯤ ꯑꯥ ꯏꯀꯨꯕꯣꯛꯅ ꯑꯩꯒꯤ ꯐꯥꯗꯔ ꯏꯅꯂꯣꯅꯀꯣ
ꯎꯝ
ꯏꯟꯁꯥꯡ ꯑꯦ ꯏꯟꯁꯥꯡ ꯌꯥꯝ ꯍꯥꯎ ꯇꯦꯅ ꯍꯥꯏꯕꯅꯦ ꯑꯩꯅ ꯊꯣꯡꯕ ꯍꯣꯏ
ꯑꯗꯨꯒꯨꯝꯕꯗꯤ ꯍꯥꯏꯕꯤꯗꯦ ꯍꯥꯏꯔꯗꯤ ꯏꯀꯥꯏꯕꯅ ꯁꯤꯒꯅꯤꯗ
ꯏꯀꯥꯏꯗ꯭ꯔꯦ ꯍꯧꯖꯤꯀꯇꯤ
ꯎꯝ ꯂꯨꯍꯣꯡꯔꯒꯀꯣ ꯃꯥꯒꯤ ꯐꯥꯗꯔ ꯏꯟꯂꯣꯒꯁ ꯃꯥꯗꯔ ꯏꯟꯂꯣ ꯉꯥꯛꯇ ꯂꯩꯔꯗꯤ ꯀꯔꯤꯅꯣ ꯑꯩꯈꯣꯏ ꯏꯀꯥꯏꯕꯁꯨ ꯈꯔ ꯐꯥꯒꯅꯤꯀꯣ ꯅꯠꯇ꯭ꯔꯒ ꯑꯩ ꯅꫭ ꯐꯦꯝꯂꯤ ꯑꯅꯤ ꯑꯍꯨꯝ ꯂꯩꯕ ꯐꯦꯝꯂꯤꯗ ꯂꯥꯛꯄꯁꯦ ꯌꯥꯝꯅ ꯀꯔꯤꯅꯣ ꯇꯧꯕꯅꯦ ꯑꯩꯈꯣꯏ ꯋꯥ ꯍꯥꯏꯅꯤꯡꯗꯕꯀꯣ ꯋꯥꯁꯨ ꯉꯥꯡ ꯉꯥꯡꯕꯁꯨ ꯀꯔꯤ ꯋꯥ ꯉꯥꯡꯒꯦꯔ ꯑꯩꯅ ꯉꯥꯡꯔꯗꯤ ꯑꯃꯨꯛꯀ ꯅꯣꯛꯀꯦꯔ ꯀꯣ ꯑꯁ ꯇꯦꯟꯁꯟꯁꯦ ꯀꯜꯂꯦ ꯅꯨꯄꯤꯒꯤ ꯄꯨꯟꯁꯤꯁꯦ ꯑꯩꯁꯨ ꯑꯩ ꯍꯞꯇꯥ ꯑꯃꯒꯨꯝꯕꯅ ꯑꯩ ꯍꯞꯇꯥꯕꯨ ꯍꯥꯏꯒꯨꯅꯨ ꯊꯥ ꯑꯃꯒꯨꯝꯕꯀꯣ ꯁꯐꯔ ꯇꯧꯒꯅꯤ ꯃꯣꯏꯅ ꯌꯥꯝ ꯐꯔꯒ ꯅꯪ ꯀꯔꯤ ꯆꯥꯅꯤꯡꯕ꯭ꯔ ꯅꯪ ꯀꯔꯤ ꯑꯩꯈꯣꯏꯕꯨ ꯗꯨꯝ ꯔꯦꯁ ꯄꯦꯛ ꯇꯧꯔꯁꯨ ꯑꯩꯈꯣꯏꯁꯦ ꯀꯔꯤ ꯃꯣꯏꯗ ꯄꯤꯒꯦꯔ ꯍꯥꯏꯔꯒꯀꯣ ꯏꯟꯁꯥꯡ ꯊꯣꯡꯅꯤꯡꯉꯥꯏ ꯇꯦꯟꯁꯟ ꯂꯩꯌꯦ ꯑꯗꯨ ꯊꯣꯡꯗ꯭ꯔꯁꯨ ꯑꯁ ꯑꯩ ꯊꯨꯡꯗꯕꯗꯣ ꯑꯩꯒꯤ ꯗ꯭ꯌꯨꯇꯤ ꯑꯩ ꯇꯧꯗꯕ ꯃꯥꯜꯂꯦ ꯑꯗꯨꯒꯨꯝꯕꯁꯨ ꯑꯗꯨꯒꯨꯝꯕꯁꯨ ꯂꯥꯛꯄ ꯎꯝ ꯑꯩꯗꯤ ꯌꯥꯝ ꯈꯟꯕꯅꯤꯀꯣ ꯑꯩꯈꯣꯏ ꯑꯁ ꯑꯁꯤꯒꯨꯝꯕ ꯑꯩ ꯂꯨꯍꯣꯡꯗ꯭ꯔꯗꯤꯀꯣ ꯅꯨꯡꯉꯥꯏꯅ ꯍꯧꯖꯤꯛ ꯇꯦꯟꯁꯟ ꯂꯩꯇꯅ ꯑꯗꯨꯝ ꯌꯨꯝꯗ ꯂꯩꯕ ꯌꯥꯕꯁꯤꯕꯨꯅꯀꯣ
ꯍꫭꯏ ꯑꯣꯏꯕꯅꯦ ꯑꯗꯨꯃꯥꯏꯅ
ꯂꯣꯏꯅꯃꯛ ꯑꯩꯈꯣꯏꯒꯤ ꯅꯨꯄꯥ ꯑꯣꯏ ꯅꯨꯄꯥꯅꯤ ꯍꯥꯏꯔꯁꯨ ꯂꯣꯏꯅꯃꯛ ꯍꯥꯏꯕ ꯌꯥꯗꯦꯀꯣ ꯑꯗꯨꯒꯨꯝꯕ ꯃꯇꯝꯁꯤꯗ ꯑꯗꯨꯒꯤ ꯑꯁ ꯍꯥꯏꯅꯤꯡꯉꯥꯏ ꯃꯐꯝꯁꯨ ꯂꯩ ꯇ꯭ꯔꯒ ꯑꯩꯗꯤ ꯏꯆꯦꯕꯨ ꯀꯣꯜ ꯇꯧꯔ ꯑꯩ ꯑꯩꯗꯤ ꯀꯞꯅꯤꯡꯈ꯭ꯔꯦꯗ ꯍꯥꯏꯔꯒ ꯏꯆꯦꯅ ꯑꯁ ꯅꯪ ꯌꯥꯔꯅꯤ ꯍꯧꯖꯤꯛꯇꯤ ꯑꯗꯨꯝ ꯂꯩꯌꯨꯗ ꯀꯔꯤꯁꯨ ꯈꯟꯒꯅꯨ ꯃꯣꯏꯅ ꯊꯕꯛ ꯄꯤꯔꯗꯤ ꯇꯧꯋꫭ ꯄꯤꯗ꯭ꯔꯗꯤ ꯇꯧꯅꯨꯅ ꯏꯆꯦꯁꯨ ꯑꯗꯨꯝ ꯍꯥꯏꯕꯀꯣ ꯅꯪ ꯏꯀꯥꯏ ꯅꯤꯡꯉꯥꯏ ꯂꯩꯇꯦ ꯑꯗꯨꯝ ꯃꯣꯏꯅ ꯇꯧ ꯇꯧꯒ ꯇꯧꯔꯒ ꯂꯣꯏꯔꯦꯗꯅꯅ ꯏꯆꯦꯅ ꯑꯗꯨꯝ ꯍꯥꯏꯔꯛꯄ ꯏꯆꯦ ꯀꯣꯟꯗ ꯑꯩꯗꯤ ꯌꯥꯝ ꯀꯣꯜ ꯇꯧꯕꯅꯦ ꯃꯣꯔꯅꯤꯡ ꯏꯚꯅꯤꯡ ꯃꯣꯔꯅꯤꯡ ꯏꯚꯅꯤꯡ ꯀꯣꯜ ꯇꯧꯕꯅꯦ ꯎꯝ
ꯅꯪꯗꯤ ꯑꯗꯨꯝ ꯇꯧꯕ ꯌꯥꯔꯒ ꯐꯩꯌꯦ ꯑꯩꯗꯤ ꯀꯣꯜ ꯇꯧꯕ ꯁꯨ ꯅꯪꯗꯦ ꯑꯩ ꯑꯗꯨ ꯃꯇꯝꯗ ꯌꯥꯝ ꯕꯤꯖꯤ ꯑꯣꯏꯕꯗꯣ ꯑꯩꯗꯣ ꯃꯣꯏꯗ
ꯎꯝ
ꯐꯣꯟ ꯐꯥꯎ ꯄꯥꯏꯕ ꯅꯪꯗꯕꯅꯦ
ꯑꯗꯨ ꯅꯪ ꯍꯦꯛ ꯂꯨꯍꯣꯡꯕ ꯀꯥꯟꯗ ꯀꯃꯥꯏ ꯇꯧꯕ꯭ꯔ
ꯅꯪꯁꯨ ꯑꯩ ꯑꯩꯒꯨꯝꯅ ꯑꯦꯛꯁꯄꯤꯔꯤꯌꯦꯟꯁ ꯈꯔ ꯇꯧꯕ꯭ꯔ
ꯍꯣꯏ ꯌꯥꯝ ꯇꯧꯋꯦ ꯑꯩꯈꯣꯏꯁꯨ ꯑꯥ ꯑꯩꯒꯤ ꯅꯨꯄꯥꯒꯤ ꯃꯌꯥꯝꯕꯒꯤ ꯅꯨꯄꯤꯗꯣ ꯑꯉꯥꯡ ꯑꯅꯤ ꯁꯨꯔꯦꯕꯀꯣ
ꯎꯝ
ꯃꯣꯏꯒ ꯑꯩꯒꯤ ꯅꯨꯄꯥꯒꯤ ꯃꯅꯥꯎꯅꯨꯄꯥꯒ ꯑꯩꯒꯤ ꯅꯨꯄꯥꯒꯤ ꯃꯅꯥꯎꯅꯨꯄꯤꯁꯦ ꯌꯨꯝꯗ ꯂꯩꯏꯕ ꯃꯆꯥꯀꯥ ꯀꯣ
ꯎꯝ
ꯑꯗꯨꯒꯤ ꯑꯗꯨꯗꯨꯒ ꯍꯥꯏꯅ ꯀꯣꯟꯅ ꯂꯩꯕꯒꯤ ꯑꯗꯨꯝ ꯑꯃꯗꯨꯅ ꯍꯧꯖꯤꯛ ꯑꯩꯒꯤ ꯅꯨꯄꯥꯒꯤ ꯃꯅꯥꯎꯅꯨꯄꯤ ꯑꯇꯣꯞꯄꯇ ꯌꯨꯝ ꯄꯥꯜꯂꯒ ꯑꯃꯨꯛꯀ ꯂꯥꯛꯄꯗꯨ
ꯎꯝ
ꯑꯗꯨꯅ ꯑꯗꯨꯝ ꯇꯨꯝꯃꯒ ꯂꯩꯈ꯭ꯔꯦ ꯑꯗꯨꯒꯤ ꯏꯊꯟꯗ ꯑꯗꯨꯝ ꯇꯧꯋꯦ ꯑꯩꯗꯤ ꯑꯗꯨꯒꯤ ꯑꯩ ꯈꯪꯗꯕ ꯂꯩꯇꯦ ꯑꯩꯉꯣꯟ ꯅꯨꯄꯥꯗ ꯉꯥꯛ ꯁꯪꯉꯦ ꯑꯩꯗꯣ
ꯑꯣ ꯍꯥꯏ ꯍꯥꯏ ꯁꯤꯒꯨꯝꯕ ꯃꯇꯝꯗꯣ ꯑꯩ ꯂꯥꯛꯅꯤꯡꯗ꯭ꯔꯦ
ꯍꯣꯏ ꯂꯥꯛꯅꯤꯡꯗꯦ
ꯃꯤꯅ ꯍꯦꯛ ꯂꯨꯍꯣꯡꯈ꯭ꯔꯦ ꯍꯥꯏꯔꯗꯤꯀꯣ ꯑꯩ ꯑꯩꯉꯣꯟꯗ ꯑꯁꯤꯅ ꯐꯥꯔ꯭ꯁ ꯑꯁꯤꯒꯤ ꯑꯥ ꯑꯥꯏꯗꯤꯌꯥꯁꯤꯡꯗꯣ ꯐꯥꯔꯁꯇ ꯂꯥꯛꯀꯅꯤ ꯑꯁ ꯃꯥ ꯂꯨꯍꯣꯡꯈ꯭ꯔꯦꯅ ꯉꯁꯤꯗꯤ ꯂꯨꯍꯣꯡꯕ ꯗ꯭ꯔꯦꯁ ꯁꯦꯠꯈ꯭ꯔꯒ ꯀꯔꯤ ꯀꯔꯤꯅꯣ ꯇꯧꯔꯒꯅꯤ ꯌꯨꯝ ꯂꯥꯛꯄ ꯀꯥꯟꯗ ꯀꯃꯥꯏ ꯇꯧꯅꯤ ꯃꯨꯛꯀ ꯍꯦꯛ ꯁꯦꯠꯇꯜ ꯇꯧꯔꯗꯤ ꯀꯃꯥꯏꯅ ꯇꯧꯅꯤ ꯍꯥꯏꯅ ꯑꯩꯗꯤ ꯈꯟꯕꯅꯤꯅ
ꯎꯝ
ꯍꯦꯛ ꯑꯩꯈꯣꯏ ꯑꯦꯛꯁꯄꯤꯔꯤꯌꯦꯟ꯭ꯁ ꯂꯩꯈ꯭ꯔꯕꯁꯤꯒ ꯀꯣ ꯃꯣꯏ ꯍꯦꯛ ꯂꯨꯍꯣꯡꯈ꯭ꯔꯦ ꯍꯥꯏꯔꯗꯤ ꯑꯁ ꯅꯨꯡꯁꯤꯕꯗꯣ ꯑꯗꯨꯝ ꯍꯥꯎꯔꯅꯤ ꯑꯩꯈꯣꯏ ꯂꯨꯍꯣꯡꯗ꯭ꯔꯤꯉꯩꯗꯗꯤ ꯎꯝ ꯑꯗꯨꯒꯨꯝꯕ ꯀꯔꯤ ꯁꯨ ꯈꯪꯗꯦꯕꯀꯣ
ꯍꯣꯏ ꯑꯗꯨ ꯃꯤꯗꯤ ꯑꯗꯨꯝ ꯗꯥꯏꯔꯦꯛ ꯗꯥꯏꯔꯦꯛ ꯃꯣꯏꯗꯤ ꯉꯥꯡꯅꯔꯒ ꯑꯗꯨꯝ ꯅꯨꯡꯉꯥꯏꯅ ꯂꯩꯕꯁꯨ ꯂꯩꯌꯦ ꯑꯩꯈꯣꯏꯅ ꯗꯥꯏꯔꯦꯛ ꯁꯨꯡ ꯉꯥꯡꯕ ꯉꯝꯗꯕꯒꯤꯅꯦꯕ ꯑꯗꯣ ꯌꯥꯝ ꯍꯦꯟꯅ ꯋꯥꯕꯗꯣ
ꯍꯣꯏ ꯑꯗꯨ ꯑꯣꯏꯔꯝꯒꯅꯤ ꯑꯁ ꯋꯥꯕꯅꯦꯍ ꯍꯥꯏꯅꯤꯡꯉꯥꯏ ꯂꯩꯇꯦ
ꯍꯝ
ꯀꯥꯞꯅꯤꯡꯕꯅ ꯀꯥꯞꯅꯤꯡꯕꯅ
ꯑꯩꯁꯨ ꯇꯣꯏꯂꯦꯠꯇ ꯆꯪ ꯆꯪꯉꯒ ꯑꯗꯨꯝ ꯀꯞꯄꯦ
ꯑꯩꯗꯤ ꯅꯣꯏꯗ ꯑꯗꯨꯝ ꯅꯨꯡꯉꯥꯏꯅ ꯂꯩꯕ꯭ꯔꯥ ꯈꯟꯕꯅꯤ
ꯑꯦ ꯀꯗꯥꯏꯒꯤ ꯑꯗ ꯍꯧꯖꯤꯛꯇꯤ ꯑꯗꯨꯒꯨꯝꯕ ꯂꯩꯇ꯭ꯔꯦ ꯍꯧꯖꯤꯛꯇꯤ ꯂꯣꯏ ꯀꯥꯎꯈ꯭ꯔꯦ ꯑꯗꯨꯗꯨꯒꯤ ꯑꯥ
ꯐꯥꯔ꯭ꯁꯇꯗꯤ ꯑꯁ ꯌꯥꯗꯕꯅꯤ
ꯎꯝ
ꯑꯩꯈꯣꯏꯒꯤ ꯊꯥꯃꯣꯏꯗ ꯑꯁ ꯀꯔꯤ ꯀꯔꯤꯅꯣ ꯂꯥꯛꯄꯅꯤꯀꯣ ꯀꯔꯤꯒꯤ ꯑꯩ ꯁꯤꯕꯨ ꯂꯨꯍꯣꯡꯕ꯭ꯔꯥꯁꯨ ꯂꯥꯛꯇꯅꯤ
ꯍꯣꯏ ꯂꯥꯛꯏꯀꯣ ꯑꯩꯗꯤ ꯏꯊꯟꯇꯔꯥꯅ
ꯑꯁ ꯀꯔꯤꯒꯤ ꯑꯦ ꯅꯨꯡꯁꯤꯔꯁꯨ ꯀꯣ ꯅꯨꯡꯁꯤ ꯗꯤ ꯋꯥꯔꯤ ꯑꯃꯅꯤꯀꯣ ꯑꯗꯨ ꯈꯨꯟꯁꯦ ꯋꯥꯔꯤ ꯑꯅꯤ ꯊꯣꯛꯈ꯭ꯔꯦꯕ꯫ ꯗꯨ ꯍꯦꯟꯗꯜ ꯇꯧꯅꯤꯡꯉꯥꯢ ꯀꯃꯥꯏ ꯇꯧꯁꯤꯔꯥ ꯑꯁ ꯍꯩ ꯋꯥ ꯍꯥꯏꯅꯤꯡꯉꯥꯏꯁꯨ ꯂꯩꯇꯦ꯫
ꯎꯝ
ꯑꯩꯅ ꯁꯤ ꯍꯥꯏꯔꯗꯤ ꯃꯣꯏ ꯀꯔꯤ ꯈꯟꯒꯅꯤ ꯑꯩꯅ ꯁꯤ ꯍꯥꯏꯔꯗꯤ ꯃꯣꯏ ꯀꯔꯤ ꯈꯟꯒꯅꯤ ꯁꯤ ꯇꯧꯔꯗꯤ ꯀꯔꯤ ꯈꯪꯉꯤꯅꯤ ꯍꯥꯏꯕꯅ꯫
ꯎꯝ ꯎꯝ
ꯑꯣꯢ ꯍ ꯀꯣꯕꯔ ꯇꯧꯈ꯭ꯔꯕ ꯑꯩꯈꯣꯏꯕꯨ꯫
ꯎꯝ ꯑꯣꯏꯕꯅꯦꯝ꯫
ꯍꯩ ꯅꯪ ꯅꯪꯒꯤ ꯃꯇꯝꯁꯨ ꯇꯥꯔꯅꯤꯒ꯫
ꯑꯥ ꯍꯣꯏ ꯍꯣꯏ ꯑꯗꯨ ꯅꯪꯁꯨ ꯐꯁꯅ ꯑꯥ ꯄꯣꯊꯥꯎꯑꯣ ꯑꯩꯁꯨ ꯆꯥꯛ ꯊꯣꯡꯕ ꯍꯧꯈ꯭ꯔꯒꯦ꯫
ꯍꯣꯏ ꯍꯣꯏ ꯅꯣꯡꯃ ꯀꯣꯜ ꯇꯧꯁꯦ ꯐ꯭ꯔꯤ ꯂꯩꯕ ꯃꯇꯝꯗ ꯍꯣꯏ ꯍꯧꯔꯦꯟꯒꯨꯝꯕꯀꯣ꯫ ꯅꯪ ꯑꯗꯨꯝ ꯐ꯭ꯔꯤ ꯂꯩꯔꯗꯤ ꯍꯥꯏꯔꯛꯑꯣ ꯑꯩꯅ ꯑꯩꯁꯨ ꯐ꯭ꯔꯤ ꯑꯣꯏꯔꯗꯤ ꯑꯗꯨꯝ꯫ ꯀꯣꯜ ꯇꯧꯔꯛꯀꯦ ꯑꯩꯒꯤꯁꯨ ꯀꯣꯜ ꯌꯥꯝ ꯂꯩꯔꯤ꯫
ꯑ ꯍꯣꯢ ꯍꯣꯏ ꯑꯗꯨꯃꯥꯥꯏ ꯇꯧꯁꯦ꯫ ꯑꯗꯨꯗꯤ ꯑꯥ ꯍꯣꯏ ꯌꯥꯝ ꯅꯨꯡꯉꯥꯏꯔꯦ ꯎꯝ꯫ ꯑꯥ ꯅꯪꯁꯨ
ꯍꯣꯏ ꯕꯥ ꯕꯥꯏ꯫
ꯑ ꯕ ꯕꯥꯢ꯫